ꯍꯣꯏ
ꯑꯥ ꯑꯗꯨ ꯅꯪꯕꯨ ꯋꯥꯔꯤ ꯁꯥ ꯁꯥꯔꯒ ꯃꯨꯠꯈ꯭ꯔꯕ
ꯑꯣ
ꯑꯁꯤꯗꯤ ꯀꯃꯥꯏꯅ ꯇꯧꯅꯤ
ꯁꯤꯠꯇꯗꯩꯅꯤꯗ
ꯍ ꯍꯣꯏ ꯍꯣꯏ ꯌꯨꯝꯗ ꯐꯖꯅ ꯂꯩꯔꯒ ꯄꯣ ꯊꯥꯔꯒ ꯇꯨꯝꯔꯒ ꯂꯩꯕꯅꯦ ꯉꯁꯤꯗꯤ
ꯑꯁ ꯅꯨꯡꯁꯥꯗꯣ ꯂꯣꯏꯔꯦ ꯆꯥꯊꯣꯛꯀꯦ ꯇꯧꯋꯦ ꯍꯧꯖꯤꯛ
ꯑꯠꯆꯥ ꯅꯨꯡꯁꯥ ꯁꯥꯕ꯭ꯔꯣ ꯑꯗꯨꯗ ꯑꯣ ꯑꯗꯨꯗꯤ ꯑꯩꯒꯤ ꯑꯁ ꯇꯤꯀꯦꯠꯁꯦ ꯀꯦꯟꯁꯦꯜ ꯇꯧꯒꯅꯤꯅꯦ ꯑꯩꯒꯤ ꯍꯦꯂꯤꯀꯣꯞꯇꯔ ꯇꯤꯛꯀꯦꯠ ꯑꯃ ꯂꯩꯔꯤꯑꯌꯦ ꯗꯦꯠ ꯑꯩꯠꯗ
ꯑꯣ
ꯑꯗꯨ ꯑꯁ ꯎꯝ
ꯈꯪꯗꯦ ꯗ ꯇꯔꯤꯛ ꯀꯌꯗꯔꯥ
ꯑ ꯇꯥꯔꯤꯛꯛꯇꯣ ꯑꯩꯠꯗ
ꯑꯩꯠ ꯇꯥꯔꯤꯛ ꯑꯩꯠ
ꯎꯝ
ꯉꯏꯈꯣꯀꯣ ꯑꯗꯨꯗꯤ ꯃꯥ ꯑꯁ ꯍꯣꯔꯦꯟ ꯍꯣꯔꯦꯟ ꯍꯪꯒꯦ ꯇꯥꯏꯌꯦ ꯀꯣ ꯍꯜꯂꯣ ꯇꯥꯗꯕ꯭ꯔꯣ
ꯅꯣꯁꯦ ꯀꯣ ꯑꯃꯨꯛꯀ ꯇꯥꯏ ꯑꯃꯨꯛꯀ ꯇꯥꯏ ꯃ ꯏꯁꯀ ꯎꯏꯔꯝ ꯀꯥꯡꯕꯨꯉꯣ ꯋꯥꯃꯔꯦ ꯂꯩ
ꯑꯥꯢ ꯀꯔꯤꯅꯣ
ꯍꯦ ꯀꯔꯤꯅꯣ ꯑꯩꯒꯤꯅꯦ ꯑꯦ ꯑꯩꯒꯤ ꯐꯣꯟꯗ ꯀꯔꯤꯅꯣ ꯚꯣꯏꯁ ꯃꯦꯜ ꯍꯥꯡꯕꯒꯤꯀꯣ
ꯅꯪꯁꯨ ꯖꯥꯠ ꯖꯥꯠ ꯇꯧꯒꯥꯅꯨ ꯍꯥꯏꯔꯕ ꯌꯥꯗꯕ ꯒꯥ ꯑꯩꯒꯤ ꯑꯩꯗꯤ ꯑꯩꯅ ꯃꯤ ꯀꯣꯜ ꯇꯧꯔꯛꯄ꯭ꯔꯣ ꯇꯧꯔꯨꯕꯣꯅ ꯈꯜꯂꯒ ꯂꯩ
ꯅꯠꯇꯦ ꯏꯅꯥꯎ ꯅꯨꯄꯥꯅ ꯃꯥꯒꯤ ꯅꯨꯡꯉꯥꯏꯕ ꯑꯃ ꯉꯔꯥꯡ ꯂꯥꯛꯄꯗꯣ
ꯑꯝ
ꯑꯗꯨ ꯍꯧꯖꯤꯛ ꯐꯥꯎ ꯂꯥꯛꯇ꯭ꯔꯤꯅꯦ ꯍꯥꯏꯕ ꯃꯥ
ꯅꯍꯥꯛ ꯉꯥꯏꯈ꯭ꯔꯣꯀꯣ ꯍꯧꯖꯤꯛ ꯑꯗꯨꯝ ꯐ
ꯍꯣꯏ ꯍꯣꯏ ꯄꯥꯏꯒꯦ ꯄꯥꯏꯒꯦ
ꯑ ꯍ ꯀꯗ
ꯑꯩꯈꯣꯏ ꯈꯨꯟꯒꯤ ꯂꯩꯁꯥ ꯃꯌꯝ ꯅꯪꯉꯣꯟꯗ ꯅꯣꯛꯅꯔꯤ
ꯗꯦꯠ ꯑꯦꯠ
ꯂꯩ ꯂꯥ ꯂꯥ ꯂꯥ ꯂꯥ ꯂꯥ ꯂꯥ ꯂꯥ ꯂꯥ ꯍꯣꯏ
ꯍꯥ
ꯏꯁꯩ ꯁꯥꯔꯒ ꯂꯩꯅꯦ
ꯎꯝ ꯇꯥꯏꯗ
ꯐꯖꯗꯔꯣ
ꯑꯩ ꯌꯦꯟꯁꯤꯡꯁꯨ ꯃꯅꯤꯡ ꯇꯝꯅ ꯑꯩꯒꯤ ꯀꯩꯅꯣꯗ ꯄꯣꯊꯥꯕ ꯃꯐꯝꯗ ꯈꯣꯠꯂꯒ ꯂꯩꯅ ꯑꯩꯁꯨ
ꯑꯗꯨ ꯑꯩꯒꯤ ꯕꯦꯛꯒ꯭ꯔꯥꯎꯟ ꯈꯨꯛ ꯈꯨ ꯈꯨ ꯇꯧꯕꯗꯣ ꯇꯥꯕ꯭ꯔꯥ
ꯍꯣꯏꯗ ꯐꯖꯅ ꯇꯥꯏꯗ
ꯏꯆꯦꯅ ꯑꯁꯤ ꯌꯦꯟꯒꯤ ꯆꯥꯛꯀꯣ
ꯎꯝ
ꯀꯔꯤꯅꯣ ꯇꯧꯕ ꯍꯧꯖꯤꯛꯇꯤ ꯌꯥꯏꯀꯣ
ꯎꯝ ꯑꯗꯨꯝ ꯇꯏꯌꯦ ꯀꯩꯁꯨ ꯇꯧꯔꯔꯣꯏ ꯗ ꯍꯤ ꯍꯤ ꯍꯤ ꯍꯤ
ꯎꯝ
ꯃꯤꯁꯤꯡ ꯍꯧꯒꯠꯇꯕ ꯃꯇꯝꯗꯨꯅꯦ ꯕꯦꯁ ꯇꯥꯏꯝꯗꯣ ꯃꯣꯏꯅ ꯍꯦꯛ ꯍꯧꯒꯠꯈ꯭ꯔꯗꯤ ꯂꯣꯏꯔꯦ ꯀꯔꯤ ꯀꯔꯤꯅ ꯇꯧꯔꯒ ꯂꯩꯒꯅꯤ ꯃꯣꯏꯁꯦꯀꯣ
ꯑ ꯅꯪꯒꯤ ꯅꯪꯒꯤ ꯅꯆꯦꯗꯨ ꯄꯥꯏꯗꯕ꯭ꯔꯥ ꯁꯤ ꯅꯝꯕꯔꯗꯣ
ꯄꯥꯏꯅꯦ ꯑꯗꯣ ꯑꯁꯤ ꯑ ꯇꯧꯏꯅꯦ ꯁꯤ ꯑ ꯃꯉꯣꯟꯗꯁꯨꯀꯣ ꯃꯥꯁꯨ ꯑꯗꯨꯝ ꯄꯥꯏꯔꯒ ꯇꯧꯔꯒ ꯂꯩꯕꯅꯤꯗ
ꯑꯣ ꯑꯣ
ꯑꯗꯨ ꯃꯥꯗꯤ ꯑꯁ ꯌꯥꯝ ꯕꯤꯖꯤ ꯑꯣꯏꯃꯝꯗꯒꯤ ꯃꯥꯁꯦ ꯃꯣꯏꯒꯤ ꯎꯝ ꯅꯪꯗꯕ ꯑꯗꯨꯅ
ꯅꯪꯒꯤꯁꯦ ꯦꯁ ꯇꯥꯏꯅꯦ ꯍ ꯍꯧꯖꯤ ꯀꯥꯟꯁꯦ
ꯑꯩꯅꯦ ꯑꯩ ꯏꯁꯣꯔꯅ ꯄꯤꯕꯅꯦ ꯍꯥꯏꯅ ꯑꯩ ꯈꯜꯂꯦ ꯍꯥꯏꯕꯗꯤ ꯃꯇꯝ ꯌꯥꯝ ꯑꯁ ꯑꯩꯒꯤ ꯅꯨꯄꯥꯁꯨ ꯑꯃꯨꯛ ꯀꯠꯊꯣꯛꯀꯅꯤꯀꯣ ꯑꯃꯨꯛ
ꯎꯝ ꯎꯝ
ꯑꯗꯨ ꯗꯤꯂꯤꯕ꯭ꯔꯤꯒꯤꯁꯨ ꯇꯧꯗꯕ ꯌꯥꯗꯦ
ꯎꯝ
ꯅꯍꯥꯟ ꯑꯩ ꯍꯧꯖꯤꯛ ꯑꯁꯤ ꯃꯇꯝ ꯄꯤꯕꯁꯦ ꯑꯩꯒꯤ ꯗꯤ ꯑ ꯕꯁꯅꯤ ꯍꯥꯟ ꯈꯕꯨꯅꯦ
ꯊꯦꯡꯕꯅꯦ ꯅꯪꯒꯤꯗ ꯕꯦꯁ ꯑꯣꯏꯕ ꯑꯩꯒꯤꯁꯨ ꯕꯦꯁ ꯑꯣꯏ ꯅꯦ ꯑꯩꯁꯨꯁꯨ ꯂꯩꯇꯔꯦ ꯍꯧꯖꯤ ꯈꯥꯟ
ꯅꯪꯒꯤ ꯅꯨꯄꯥꯕꯨ ꯄꯤꯈ꯭ꯔꯣ ꯑꯁꯤ ꯅꯨꯡꯉꯥꯏꯕ ꯄꯥꯎ ꯑꯃ ꯂꯥꯛꯔꯗꯤ ꯁꯦ ꯁꯦ ꯑꯩꯒꯤꯁꯨ ꯅꯪꯁꯨ ꯄꯥꯏꯌꯣ ꯍꯥꯏꯅ ꯄꯤꯈ꯭ꯔꯣ
ꯂꯣꯏ ꯂꯣꯏꯊꯣꯛꯄ ꯂꯣꯏ ꯂꯣꯏꯊꯣꯛꯄ ꯇꯧꯔꯒ ꯂꯩꯔꯦ ꯑꯩꯈꯣꯏꯅꯤ
ꯎꯝ ꯑꯁ ꯌꯥꯗꯕꯅꯦ ꯑꯩꯈꯣꯏ ꯇꯣꯂꯣꯞ ꯆꯥꯕꯁꯤꯡꯁꯦ ꯌꯥꯝ ꯂꯥꯏꯈ꯭ꯔꯤꯅꯦ
ꯁꯈꯥꯎꯅꯤꯡꯈ꯭ꯔꯦ ꯍꯥꯏꯗꯤ
ꯎꯝ ꯑꯩꯒꯤ ꯅꯨꯄꯥꯕꯨ ꯑꯩꯅ ꯍꯥꯏꯕ ꯎꯝ ꯑꯩꯅ ꯍꯥꯏꯔꯒ ꯃꯥꯁꯦ ꯑꯌꯥ ꯑ ꯌꯥꯝ ꯐꯅꯁꯨ ꯍꯩꯗꯤꯅꯦ ꯑꯗꯨ ꯅꯨꯄꯥꯗꯣ ꯑꯩ ꯁꯥꯎꯅꯤꯡꯕꯗ
ꯑ ꯆꯞꯝꯕꯅꯦ ꯃꯣꯏꯒꯤ ꯏꯒꯣ ꯌꯥꯝ ꯀꯟꯕꯅꯦ
ꯑ
ꯑꯣꯣ ꯁꯤꯁꯦ
ꯑꯩꯗꯤ ꯃꯥ ꯑꯩꯕꯨ ꯑꯦꯄ꯭ꯔꯤꯁꯤꯌꯦꯠ ꯑꯗꯨꯝ ꯇꯧꯒꯅꯤ ꯍꯥꯏꯅ ꯑꯩꯅ ꯀꯣ ꯂꯥꯛ ꯂꯥꯛꯀꯅꯤ ꯑꯗꯨ ꯑꯗꯨꯒꯨꯝꯕ ꯂꯥꯛꯀꯅꯤ ꯍꯥꯏꯔꯒ ꯃꯥꯁꯦ ꯑꯁ ꯑꯩꯈꯣꯏꯅꯤ ꯄꯩꯁꯥ ꯆꯥꯅꯤꯡꯉꯥꯏ ꯌꯥꯝ ꯂꯩꯔ ꯍꯥꯏꯕ ꯑꯁ ꯑꯩꯅ ꯌꯥꯝ ꯁꯥꯎ ꯃꯥꯟꯕꯤ ꯑꯗꯨ ꯌꯥꯝ ꯈꯪꯉꯦ ꯑꯩꯁꯨ ꯈꯪꯕꯒꯤ ꯑꯗꯨꯝ ꯇꯧꯕꯅꯦ ꯅꯪꯁꯨ ꯑꯁ ꯊꯦꯡ ꯒꯣꯗ ꯑꯗꯨꯒꯨꯝꯕ ꯍꯥꯏꯕ ꯌꯥꯗ꯭ꯔꯣ ꯍꯥꯏꯔꯒ ꯄ꯭ꯔꯦꯁꯀꯠ ꯍꯥꯏꯔꯒꯀꯣ ꯑꯃꯨꯛꯀ ꯄꯩꯁꯥ ꯌꯥꯝ ꯆꯪꯅꯤꯡꯉꯥꯏ ꯂꯩꯅꯦ ꯂꯩꯅꯦ ꯍꯥꯏꯈ꯭ꯔꯕ
ꯃꯤ ꯑꯦꯄ꯭ꯔꯤꯁꯦꯠ ꯇꯧꯕ ꯍꯩꯇꯕꯁꯤꯡꯅꯦ ꯃꯣꯏꯁꯦ
ꯎꯝ
ꯑꯁ ꯑꯩꯅ ꯑꯩꯁꯨ ꯍꯥꯏꯕꯅꯦ ꯃꯣꯏꯉꯣꯟꯗ ꯃꯥꯉꯣꯟꯗ ꯍꯥꯏꯔꯒ ꯎꯝ ꯌꯥꯝ ꯐ ꯁꯨ ꯍꯥꯏꯗꯦ ꯀꯔꯤꯁꯨ ꯍꯥꯏꯗꯦ ꯌꯦꯡꯅꯔꯛꯑꯣ ꯍꯥꯏꯔꯒ ꯑꯃ ꯆꯜꯂꯦꯀꯣ ꯑꯗꯨꯗꯤ ꯁ ꯌꯥꯝ ꯅꯨꯡꯉꯥꯏꯌꯦ ꯍꯥꯏꯁꯨ ꯍꯥꯏꯗꯦ ꯁꯥꯎꯅꯤꯡ ꯀꯣ ꯍꯥꯏꯔꯒ ꯃꯥꯗꯤ ꯅꯨꯡꯐꯦꯠ ꯇꯧꯔꯒ ꯆꯠꯈ꯭ꯔꯕ ꯑꯩ ꯌꯥꯝ ꯁꯥꯎꯅꯤꯡꯉ ꯎꯝ ꯃꯤꯅ ꯍꯥꯏꯕ ꯀꯗ ꯐꯩꯅꯦ ꯐꯩꯅꯦ ꯍꯥꯏꯔꯒ ꯆꯠꯈ꯭ꯔꯅꯤ
ꯑꯥ ꯑꯩꯅ ꯑꯁ ꯅꯪꯗꯤ ꯄ꯭ꯔꯤꯁꯤꯌꯁꯁꯨ ꯇꯧꯕ ꯍꯩꯇꯦꯀꯣ ꯑꯩꯅ ꯈꯔ ꯈꯔ ꯗꯨꯝ ꯇꯥꯟꯕꯁꯨ ꯍꯩꯔꯒ ꯑꯁ ꯌꯥꯝ ꯐꯩꯅꯦ ꯌꯥꯝ ꯐꯩꯅꯦ ꯑꯗꯨꯗꯤ ꯑꯃꯨꯛꯀ ꯍꯩꯕ ꯑꯗꯨ ꯐꯥꯔꯁ ꯏꯝꯄ꯭ꯔꯦꯁꯟꯗꯨ ꯁꯣꯏꯈ꯭ꯔꯕ
ꯎꯅꯤꯡꯗꯕꯒꯤ ꯏꯝꯄ꯭ꯔꯦꯁꯟꯗ ꯂꯥꯛꯑꯦꯅꯦ꯫
ꯎꯝ ꯀꯞꯅꯤꯡꯕꯩꯔ ꯅꯪ ꯌꯥꯝ ꯀꯞꯅꯤꯡꯕ꯭ꯔꯣ? ꯇꯝꯅꯤꯡꯕ ꯃꯇꯝ ꯂꯥꯛꯈ꯭ꯔꯕꯃꯥ? ꯅꯪ ꯀꯞꯅꯤꯡꯕ ꯃꯇꯝ ꯂꯥꯛꯈ꯭ꯔꯕꯣ?
ꯎꯝ ꯅꯨꯡꯉꯥꯏꯗꯣ ꯄꯟꯈ꯭ꯔꯕꯅꯤꯅ ꯎ ꯉꯔꯥꯡ ꯎꯝ ꯑꯈꯣꯏ ꯏꯃꯥꯟꯅꯕꯤꯒ ꯋꯥꯔꯤ ꯁꯥꯟꯅꯔꯒ ꯂꯩꯕ ꯀꯣ ꯑꯗꯨꯃ ꯈꯔ ꯕꯣꯔꯤꯡ ꯆꯠꯈ꯭ꯔꯕ ꯃꯥꯜꯂꯦꯕ ꯇꯨꯝꯕꯗ꯫ ꯎꯝ ꯑꯩꯅ ꯃꯥꯕꯨ ꯇꯦꯟꯁꯟ ꯄꯤꯗꯕꯒꯤꯀꯣ ꯑꯗꯨꯒꯤ ꯌꯦꯡ ꯌꯦꯡꯔꯒ ꯃꯥꯁꯦ ꯇꯟꯕꯒꯤ ꯃꯑꯣꯡꯗꯣ ꯑꯃꯨꯛꯀ ꯇꯧꯔꯛꯑꯦꯕꯀꯣ ꯐꯣꯟ ꯂꯣꯏ ꯂꯧꯔꯒ ꯑꯩꯉꯣꯟꯗ ꯐꯣꯟ ꯄꯤꯌꯦ꯫ ꯃꯥꯒꯤꯗ ꯃꯛ ꯏꯁꯩ ꯊꯥꯎꯅꯀꯣ
ꯎꯝ
ꯑꯦꯑꯦ ꯅꯪ ꯇꯧꯅꯤꯡꯔꯗꯤ ꯇꯧꯍꯟꯒꯦ ꯍꯥꯏꯅ ꯏꯁꯩꯗꯣ ꯇꯥꯞ ꯇꯥꯞꯅ ꯊꯥꯍꯟꯔꯒ ꯑꯩꯕꯨ ꯀꯦꯌꯔꯁꯨ ꯇꯧꯗꯅ ꯑꯃꯛ ꯑꯃꯨꯛꯀ ꯇꯨꯝꯊꯣꯛꯈ꯭ꯔꯕ ꯑꯝ
ꯅꯨꯡꯁꯤꯌꯦꯅꯦ ꯑꯉꯥꯡ ꯁꯦ ꯑꯁ
ꯑꯁ ꯏꯃꯥꯁꯦ ꯌꯥꯝ ꯕꯤꯖꯤ ꯇꯧꯅꯤ ꯍꯥꯏꯔꯒ ꯈꯟꯕ ꯑꯣꯏꯔꯝꯅꯤ ꯃꯥ
ꯍꯣꯏ ꯑꯣꯏꯔꯝꯒꯅꯤ ꯃꯣꯏꯁꯨꯒꯣ ꯃꯣꯏꯒꯤ ꯏꯃꯣꯁꯟꯁꯨ ꯗꯨꯝ ꯂꯥꯛꯈ꯭ꯔꯕꯅꯤ꯫ ꯑꯉꯥꯡ ꯑꯣꯏꯔꯁꯨ ꯈꯪꯗ꯭ꯔꯦ ꯇꯥꯏ
ꯃꯥꯗꯤ ꯄꯨꯡ ꯄꯨꯡ ꯄꯨꯡ ꯇꯔꯥ ꯇꯥꯔꯗꯤ ꯇꯨꯝꯕ ꯃꯇꯝ ꯑꯣꯏꯈ꯭ꯔꯕ꯫
ꯑꯣ ꯑꯣ ꯑꯗꯨ ꯍꯧꯖꯤꯛ ꯇꯥꯈ꯭ꯔꯕ꯭ꯔꯥ?
ꯄꯨꯡ ꯇꯔꯥꯗꯤ ꯇꯥꯈ꯭ꯔꯦꯡ ꯑꯗꯨ ꯉꯥꯇꯡ ꯂꯩꯔꯗꯤ ꯇꯨꯝꯕ ꯃꯇꯝ ꯂꯥꯈꯔꯅꯤ꯫ ꯍꯦꯛ ꯇꯨꯝꯔꯣꯏ ꯑꯗꯨꯁꯨ ꯑꯗꯨꯝ ꯅꯤꯡꯉꯥꯏ ꯇꯧꯔꯒ ꯂꯩꯒꯅꯤ꯫
ꯎꯝ ꯁꯤ ꯀꯣꯜ ꯂꯣꯏꯕ ꯃꯇꯝꯗ ꯇꯨꯝꯍꯜꯂꯣ ꯇꯨꯝꯍꯜꯂꯒ ꯃꯥꯑ ꯃꯥ ꯇꯨꯝꯈ꯭ꯔꯦ ꯑꯗꯨ ꯅꯪ ꯋꯥꯔꯤ ꯁꯥꯕ ꯌꯥꯔꯦ ꯍꯥꯏꯔꯗꯤ ꯑꯩꯒꯤꯗ ꯑꯃꯨꯛꯀ ꯇ꯭ꯔꯥꯏ ꯇꯧꯕꯤꯌꯨꯀꯣ꯫
ꯎꯝ
ꯆꯠꯇ꯭ꯔꯗꯤ ꯆꯠꯇ꯭ꯔꯗꯤ ꯅꯪꯒꯤ ꯃꯥꯡꯗ꯭ꯔꯣꯏꯀꯣ ꯑꯗꯨ ꯔꯤꯡ ꯆꯠ ꯆꯠꯂꯗꯤ ꯃꯥꯡꯒꯅꯤ ꯑꯩꯗꯤ ꯗꯨꯝ ꯄꯤꯛ ꯎꯞ ꯇꯧꯒꯅꯤ ꯑꯩꯗꯤ ꯐ꯭ꯔꯤꯗ ꯂꯩꯕꯒꯤ ꯑꯩꯒꯤ ꯔꯤꯡꯇꯣꯟꯁꯨ ꯑꯥ ꯌꯧꯈ꯭ꯔꯕꯅꯦ꯫
ꯑꯦ ꯔꯤꯡꯇꯣꯟ ꯂꯥꯛꯇꯦ꯫
ꯍꯥꯏ ꯚꯣꯂꯌꯨꯝꯗ ꯊꯝꯕꯅꯦꯕ ꯑꯗꯨ ꯑꯩꯗꯤ ꯀꯣꯜꯗꯤ ꯃꯤꯁ ꯇꯧꯔꯣꯏ ꯍꯥꯏꯕꯅꯤꯅ꯫ ꯍꯧꯖꯤꯛꯀꯥꯟꯗꯤ ꯀꯣꯜ ꯃꯤꯁ ꯇꯧꯅꯤꯡꯉꯥꯏ ꯑꯁ ꯑꯦꯐꯣꯔꯠ ꯇꯧꯕ ꯉꯝꯗꯦ꯫
ꯎꯝ ꯁꯦꯡꯕ ꯎꯝ
ꯑꯗꯨ ꯑ ꯉꯔꯥꯡꯗꯣ ꯑꯩꯅ ꯅꯪꯉꯣꯟꯗ ꯍꯥꯏꯩꯅ ꯑꯩꯈꯣꯏꯒꯤ ꯐꯥꯗꯔ ꯏꯟꯂꯣꯒꯤ ꯑꯦꯅꯤꯚꯔꯁꯔꯤꯗꯣ ꯑꯗꯨ ꯃꯣꯏꯅ ꯐꯗꯩ ꯏꯟꯂꯣꯒꯤ ꯃꯐꯝꯗ ꯆꯠꯂꯦ ꯃꯥꯕꯨ ꯊꯝꯕ ꯃꯐꯝꯗ ꯆꯠꯂꯒ ꯑꯩꯅ ꯁꯅꯔꯥꯏꯒꯨꯝꯕꯗꯣ ꯃꯦꯔꯤꯒꯣ ꯀꯨꯝꯕꯗꯣ ꯂꯤꯡꯕꯤꯕ ꯑꯗꯨꯒꯤ ꯃꯣꯏ ꯚꯤꯗꯤꯑꯣ ꯀꯣꯜ ꯇꯧꯔꯛꯑꯦ ꯇꯧꯔꯛꯔꯒ ꯅꯣꯏꯒꯤ ꯁꯥꯟꯅꯔꯥꯏꯁꯨ ꯌꯥꯝ ꯂꯥꯛꯑꯦ ꯍꯥꯏꯅꯀꯣ
ꯎꯝ
ꯇꯧꯔꯒ ꯏꯃꯥꯁꯦ ꯑꯩꯒꯤ ꯃꯗꯔꯤꯟꯂ‌ꯣꯁꯦ ꯑꯁ ꯅꯪꯁꯦ ꯑꯗꯨꯝ ꯋꯥꯔꯤ ꯁꯥꯕ ꯌꯥꯗ꯭ꯔꯦꯅꯦ ꯔꯦꯁ ꯇꯧꯑꯣ ꯌꯥꯝ ꯐꯪꯉꯁꯨ ꯑꯗꯨꯝ ꯍꯥꯏꯌꯨ ꯅꯪꯗꯤ ꯀꯣꯛ ꯀꯌꯥ ꯀꯌꯥ ꯄꯥꯏꯕ꯭ꯔꯥ ꯍꯥꯏꯕ ꯀꯣ ꯑꯩꯅ ꯑꯁ ꯌꯥꯝꯗꯦꯗ ꯑꯩ ꯇꯤ ꯑꯗꯨꯝ ꯐ꯭ꯔꯤꯗ ꯂꯩꯕꯒꯤ ꯑꯗꯨꯝ ꯇꯧꯕꯧꯕꯅꯦꯅ ꯑꯩꯅ ꯍꯥꯏꯔꯛꯑꯦ ꯑꯩꯒꯤ ꯀꯅꯥꯅꯣ ꯑꯁꯤ ꯅꯨꯄꯥꯅ ꯍꯩꯈ꯭ꯔ ꯃꯥꯜꯂꯦ ꯑꯗꯨꯒꯤ ꯃꯥꯁꯦ ꯅꯪꯁꯦ ꯌꯥꯝ ꯇꯧꯋꯦꯀꯣ ꯍꯧꯖꯤꯛꯀꯥꯟ ꯍꯥꯏꯅ ꯍꯥꯏꯔꯤ
ꯎꯝ
ꯎꯝ
ꯑꯗ ꯅꯪ ꯎꯝ ꯅꯪꯒꯤ ꯅꯝꯕꯔ ꯑꯩ ꯀꯣꯜ ꯇꯧꯕ ꯌꯥꯗꯕ ꯅꯝꯕꯔꯗꯣ ꯑꯗꯨ ꯅꯪ ꯃꯤꯉꯣꯟꯗ ꯀꯣꯜ ꯇꯧꯅꯤꯡꯉꯥꯏꯁꯨ ꯅꯪ ꯂꯩꯔꯔꯣꯏꯅꯦ
ꯂꯩꯏꯇ‌ꯦ ꯍꯣꯏ
ꯑꯗꯨꯒꯤ ꯑꯗꯨꯝ ꯔꯤꯁꯤꯞ ꯇꯧꯅꯤꯡꯉꯥꯏ ꯈꯛꯇ ꯑꯣꯏꯔꯕꯝꯅꯤ
ꯑꯍꯣꯏ ꯑꯩꯗꯤ ꯑꯗꯨꯝ ꯔꯤꯁꯤꯞ ꯇꯧꯔꯒ ꯂꯩꯌꯦ
ꯑꯗꯨꯝ ꯔꯤꯁꯤꯞ ꯇꯧꯕ ꯈꯛꯇ ꯅꯪꯒꯤ ꯅꯨꯡꯉꯥꯏꯕ ꯐꯥꯎꯁꯦ ꯁꯤꯃꯨ ꯌꯧꯔꯗꯤ ꯑꯁ ꯂꯣꯏꯔꯦ
ꯑꯩ ꯀꯣꯜ ꯔꯤꯁꯤꯚꯗꯣ ꯌꯥꯝ ꯌꯥꯝꯅꯗꯤ ꯇꯧꯈ꯭ꯔꯕꯅꯦ ꯑꯩꯗꯤ ꯒ꯭ꯔꯨꯞꯇ ꯆꯪꯂꯉꯒꯀꯣ
ꯎꯝ
ꯋꯥꯔꯤ ꯁꯥꯅꯤꯡꯕ ꯃꯤ ꯂꯩꯔꯗꯤ ꯋꯥꯔꯤ ꯁꯥꯁꯦ ꯍꯥꯏꯅ ꯑꯩ ꯑꯗꯨꯨꯝ ꯊꯥꯔꯕ ꯑꯗꯨꯝ ꯂꯩꯕꯅꯤꯗ
ꯑꯪ ꯑꯗꯣ ꯔꯤꯁꯤꯞ ꯇꯧꯕꯗꯤ ꯈꯔ ꯀꯔꯤ ꯍꯥꯏꯁꯤꯔꯥ ꯏꯁꯥꯅ ꯀꯣꯜ ꯇꯧꯕ ꯍꯦꯟꯅ ꯔꯤꯁꯤꯞ ꯇꯧꯕꯗꯤ ꯈꯔ ꯅꯦꯝꯕ ꯃꯥꯜꯂꯦ
ꯍꯣꯏ ꯑꯗꯨꯅꯦ ꯑꯗꯨ ꯑꯣꯏꯔꯁꯨ ꯀꯔꯤ ꯇꯧꯒꯦꯔꯥ ꯑꯩꯒꯤ ꯇꯥꯛꯁꯦ ꯂꯣꯏꯅꯃꯛ ꯆꯠꯈ꯭ꯔꯕꯒꯤꯀꯣ
ꯎꯝ ꯇꯧꯕ ꯐꯥꯎ ꯅꯪ ꯁꯤꯃꯨꯛ ꯌꯧꯔꯗꯤ ꯎꯝ ꯌꯥꯗꯤ ꯌꯥꯏ ꯌꯥꯝꯗꯤ ꯌꯥꯝꯃꯦ ꯑꯩ ꯑꯣꯏꯔꯣꯏꯗꯤ ꯀꯣꯛ ꯉꯥꯎꯈ꯭ꯔꯅꯤ
ꯑꯩꯅꯀꯣ ꯑꯉꯥꯡꯒꯤꯗꯃꯛꯇ ꯎꯝ ꯄꯠ ꯑꯣꯗꯔ ꯇꯧꯕ ꯑꯗꯨ ꯑꯁ ꯅꯍꯥꯟ ꯃꯤꯟꯇ꯭ꯔꯥꯗ ꯇꯧꯕꯅꯤ ꯑꯗꯨ ꯇꯧꯔꯕ ꯑꯩꯒꯤ ꯄꯣꯠꯁꯦ ꯂꯥꯛꯈ꯭ꯔꯦ ꯗꯤꯂꯤꯚꯔꯠ ꯍꯥꯏꯅ ꯊꯥꯕ ꯗꯤꯂꯤꯚꯔꯠ ꯍꯥꯏꯔꯒ ꯑꯩꯉꯣꯟꯗꯗꯤ ꯂꯥꯛꯇꯦ ꯑꯩꯒꯤ ꯅꯨꯄꯥꯉꯣꯟꯗꯁꯨ ꯂꯥꯛ ꯑꯦ ꯑꯩꯒꯤ ꯅꯨꯄꯥꯒꯤ ꯑꯦꯗ꯭ꯔꯦꯁꯇ ꯃꯥꯒꯤ ꯇꯤꯐꯤꯟ ꯑꯣꯔꯗꯔ ꯇꯧꯈꯤꯕꯅꯦꯕ
ꯎꯝ
ꯑꯗꯨꯁꯨ ꯂꯨꯄꯥꯗꯤ ꯌꯥꯝꯗꯦ ꯑꯗꯨ ꯑꯣꯏꯔꯁꯨ ꯊ꯭ꯔꯤ ꯍꯟꯗ꯭ꯔꯦꯗ ꯁꯝꯊꯤꯡꯒꯨꯝꯕ ꯀꯣ ꯑꯗꯨꯒꯨꯝꯕꯗ ꯑꯣꯗꯔ ꯇꯧꯔꯒ ꯄꯣꯠꯁꯨ ꯂꯇꯦ ꯗꯤꯂꯤꯚꯔ ꯗꯤꯂꯤꯚꯔ ꯑꯩꯅ ꯇꯤꯛꯀꯦꯠ ꯔꯁ ꯇꯧꯕꯅꯦ ꯑꯗꯨꯒꯨꯝꯕꯁꯨ ꯃꯥꯡꯅꯤꯡꯗꯦ ꯀꯣ ꯌꯥꯝꯃꯦꯕ ꯑꯗꯨ ꯑ ꯃꯥꯡꯅꯤꯡꯗꯕꯒꯤ ꯇꯤꯛꯀꯦꯠ ꯔ‌ꯦꯁ ꯇꯧꯋꯦ ꯀꯣꯛꯁꯨ ꯇꯧꯋꯦ ꯂꯥꯛꯀꯅꯤ ꯂꯥꯛꯀꯅꯤ ꯅꯪ ꯔꯤꯁꯤꯞ ꯇꯧꯗ꯭ꯔꯗꯤ ꯂꯥꯛꯀꯅꯤ ꯑꯗꯨꯝ ꯍꯥꯏꯕ ꯂꯥꯛꯇꯕ ꯑꯩꯅ ꯇꯤꯀꯦꯠ ꯑꯍꯨꯝ ꯔꯦꯁ ꯇꯧꯔꯒ ꯂꯥꯛꯇꯕ ꯑꯦ ꯅꯪꯒꯤ ꯁꯨꯄꯔꯚꯏꯖꯔꯕꯨ ꯄꯤꯍꯜꯂꯣ ꯑꯩ ꯉꯁꯤꯗꯤ ꯅꯣꯏꯕꯨ ꯑꯗꯨꯝ ꯑꯩꯗꯣ ꯋꯥꯟ ꯇꯨꯗꯔꯤ ꯄꯤꯔꯒꯦ ꯍꯥꯏ ꯑꯗꯨꯝ ꯍꯥꯏꯔꯒ ꯃꯥꯁꯤꯦ ꯁꯨꯄꯔꯚꯏꯖꯔꯗ ꯄꯤꯌꯦ
ꯎꯝ
ꯄꯤꯔꯒ ꯋꯥꯔꯤ ꯁꯥꯔꯒ ꯉꯔꯥꯡ ꯑꯗꯨꯁꯨ ꯐꯪꯕꯀꯣ ꯑꯗꯨ ꯍꯦꯛ ꯐꯪꯕ ꯀꯥꯟꯗ ꯑꯩꯒꯤ ꯑꯩꯅ ꯕꯦꯠꯁꯤꯠꯁꯨ ꯑꯣꯗꯔ ꯇꯧꯕ ꯁꯤꯌ ꯗꯤꯗ
ꯎꯝ